ꯅꯨꯡꯉꯥꯏꯔꯤꯕ꯭ꯔꯣ ꯇꯥꯏꯌꯦꯦ ꯅꯪꯒꯤ ꯃꯤꯡꯁꯦ ꯑꯃꯨꯛꯀ ꯇꯨꯡ ꯃꯂꯦꯅꯦ
ꯍꯣꯏ ꯆꯠ ꯇꯧꯕꯅꯤ ꯍꯥꯏ
ꯑꯩꯩꯗꯤ ꯀꯅꯥꯔ ꯍꯥꯏꯔꯒ
ꯎ ꯄꯥꯏꯈꯠꯂꯣ ꯑꯩꯅ ꯍꯥꯏꯌꯦ
ꯆꯥꯛ ꯆꯥꯔꯕ꯭ꯔꯣ
ꯆꯥꯛ ꯆꯥꯕ ꯃꯇꯝ ꯇꯥꯗ꯭ꯔꯤꯌꯦꯗ
ꯑꯣ ꯑꯣ ꯅꯣꯏꯗꯤ ꯋꯥꯟ ꯇꯨꯗ ꯆꯥꯕ꯭ꯔꯥ
ꯑ ꯋꯥꯟꯗ ꯁꯟꯗꯦꯗ ꯋꯥꯟꯕꯀꯅꯤ ꯑꯗꯨꯒ ꯑꯇꯣꯞꯄ ꯅꯨꯃꯤꯠꯅ ꯇꯨꯋꯦꯜꯐꯇ
ꯑꯣ ꯑꯣ ꯍꯣꯏ ꯍꯣꯏ ꯂꯟꯁꯁꯤ ꯑꯗꯨꯃꯥꯏꯅ ꯇꯧꯕꯅꯤ ꯑꯗꯨꯝ ꯕ꯭ꯔꯦꯛꯐꯥꯁꯁꯤ ꯆꯥꯔꯝꯒꯅꯤꯀꯣ
ꯑꯥ
ꯆꯖꯦ
ꯆꯥꯅꯤꯡꯗꯦ ꯍꯣꯏ ꯕꯤꯁꯀꯤꯠ ꯍꯤꯗꯥꯛ ꯆꯥꯅꯤꯡ ꯑꯃꯅꯤ ꯆꯥꯏ ꯆꯥꯛ ꯆꯔꯄꯣ ꯍꯂꯣ ꯍꯂꯣ ꯇꯥꯕ꯭ꯔꯣ ꯍꯜꯂꯣ ꯍꯦꯜꯂ ꯣꯟ ꯇ ꯍꯜꯂꯣ ꯇꯥꯕ꯭ꯔꯣ ꯍꯜꯂꯣ ꯍꯜꯂꯣ ꯇꯥꯕ꯭ꯔꯣ